ꯑꯥ ꯏꯁ ꯑꯕꯦ ꯑꯩꯗꯤ ꯍꯧꯖꯤꯛ ꯇꯨꯝꯂꯒ ꯂꯩꯔꯤꯌꯦ
ꯑꯣ ꯑꯩꯁꯨ ꯍꯨꯖꯤꯛꯁꯨꯦ ꯑꯗꯨꯝ ꯐꯝꯃꯤ ꯏꯔꯨꯖꯕ ꯈꯣꯠꯄ ꯇꯧꯒꯦꯅ ꯂꯩꯌꯦ
ꯑꯩꯁꯨ ꯐꯤ ꯁꯨꯅꯤꯡꯉꯥꯏꯒꯤ ꯌꯥꯝ ꯂꯩꯌꯦ ꯍꯧꯖꯤꯛ ꯇꯟꯗ ꯁꯥꯃꯟꯕꯒꯤ
ꯐꯤ ꯁꯨꯅꯤꯡꯉꯥꯏ ꯂꯩꯁꯨ ꯇꯨꯝꯃꯤꯔꯣ
ꯑ ꯑꯗꯨꯝ ꯄ꯭ꯔꯣꯐꯥꯜ ꯑꯣꯏꯅ
ꯑ
ꯎꯝ ꯅꯪ ꯅꯪꯅ ꯉꯁꯤ ꯀ꯭ꯔꯤ ꯑꯩꯗꯤ ꯈꯪꯗꯦꯗ ꯑꯗꯨꯝ ꯌꯨꯝ ꯁꯦꯡꯔꯒ ꯑꯗꯨꯝ ꯂꯩꯔꯤ
ꯑꯥ
ꯅꯪꯁꯤꯕꯣ ꯑꯉꯥ ꯅꯪ ꯉꯔꯥꯡ ꯕꯣꯜ ꯌꯦꯡꯕ꯭ꯔꯥ ꯐꯨꯠꯕꯣꯜ
ꯑꯩ ꯌꯦꯡꯉꯝꯗ꯭ꯔꯦ ꯅꯪ ꯌꯦꯡꯕ꯭ꯔꯥ
ꯑ ꯑꯩ ꯌꯦꯡꯒꯦꯅ ꯇꯧꯕꯅꯦꯕ ꯅꯨꯡꯉꯥꯏ ꯉꯥꯏꯔꯒ ꯋꯥꯃꯟꯕꯒꯤ ꯑꯗꯨꯝ ꯇꯨꯝꯊꯣꯛꯈ꯭ꯔꯦ
ꯑ ꯑꯩꯖꯨ ꯉꯔꯥꯡ ꯌꯦꯡꯍꯧꯗ꯭ꯔꯦ
ꯌꯦꯡꯕꯗꯤ ꯉꯁꯤꯒꯤ ꯉꯁꯤꯗꯤ ꯌꯦꯡꯗꯣꯏꯔꯥ
ꯉꯁꯤꯁꯨ ꯈꯪꯗꯦ ꯍꯣꯔꯦꯟ ꯌꯦꯡꯒꯦ ꯇꯨꯝꯅꯤꯡꯗ꯭ꯔꯗꯤ ꯌꯦꯡꯒꯦ ꯇꯨꯝꯅꯤꯡꯉꯗꯤ ꯇꯨꯝꯃꯅꯤ
ꯎ ꯅꯟꯗꯤ ꯑ ꯑꯦꯁꯥꯏꯟꯃꯦꯟꯒꯨꯝꯕ ꯏꯕ ꯂꯣꯏꯈ꯭ꯔꯕ꯭ꯔꯥ
ꯑꯣ ꯇꯧꯒꯗꯕꯗꯤ ꯃꯌꯥꯝ ꯋꯥꯂꯤꯕ ꯑꯗꯣ ꯈꯪꯗꯦ ꯇꯟꯗ ꯂꯩ
ꯑꯍ ꯑꯩꯗꯣ ꯊꯥꯔꯇꯤ ꯈꯛꯇꯅꯦ ꯁꯕꯃꯤꯠ ꯇꯧꯕ ꯍꯧꯖꯤꯛ
ꯑꯌꯥ
ꯁꯨꯄꯥꯟꯗ ꯑꯩꯍꯦ ꯑꯩ ꯀꯃꯥꯏ ꯇꯧꯁꯤꯔ ꯈꯪꯗꯦ
ꯈꯪꯗ꯭ꯔꯦ ꯈꯣꯏꯁꯨ
ꯔꯤꯡꯀꯣ ꯑ ꯑꯦꯝ ꯃꯦꯁ ꯑꯦꯝ ꯃꯦꯁ ꯕꯨꯛꯁꯤꯡꯁꯨ ꯄꯤꯗ꯭ꯔꯤ ꯃꯦꯝ ꯈꯣꯏꯅ ꯉꯥꯡꯕꯗꯣ ꯍꯥꯏꯕꯗꯤ ꯇꯥꯟꯕꯒꯤ ꯄꯤꯗ꯭ꯔꯤ
ꯑꯂ ꯈꯣꯏꯁꯨꯅꯦ
ꯅꯪꯗꯤ ꯄꯦꯟꯅ ꯏ ꯏꯈ꯭ꯔꯕ꯭ꯔꯣ
ꯑꯥꯎ ꯏꯌꯦ ꯏꯌꯦ
ꯑꯩꯗꯤ ꯄꯤꯁꯨ ꯏꯔꯛꯇ꯭ꯔꯦ ꯏꯁꯨ ꯏꯔꯛꯇ꯭ꯔꯦ
ꯏꯊꯟꯇ ꯑꯣꯏꯔꯝꯒꯅꯤ ꯑꯗꯨꯗꯤ ꯑꯁ
ꯑꯥꯎ ꯑꯈꯣ ꯃꯤ ꯑꯇꯣꯞꯃꯁꯨ ꯂꯩꯔꯝꯃꯅꯤꯗ
ꯑꯥꯎ ꯀꯩꯅꯣ ꯅꯪ ꯆꯩ ꯆꯥꯒꯅꯤ
ꯑ ꯀꯩ ꯇꯧꯒꯅꯤ ꯉꯁꯤ
ꯑ ꯑꯩ ꯉꯁꯤꯗꯤ ꯑꯗꯨꯝ ꯂꯩꯒꯅꯤꯗ ꯑꯟꯗꯦ ꯎꯝ ꯍꯥꯐ ꯑꯣꯏꯔꯗꯤ ꯕꯖꯥꯔ ꯊꯣꯛꯁꯤꯔꯥ ꯍꯪꯒꯦ ꯇꯧꯕꯅꯤ
ꯑꯥ
ꯎꯝ ꯉꯁꯤ ꯏꯃꯥꯟꯅꯕꯤꯒꯤ ꯕꯥꯔꯗꯦꯅꯦꯕ ꯑꯗꯣ ꯈꯪꯗꯦ ꯃꯥꯒꯤ ꯀꯦꯛ ꯂꯥꯎꯕ ꯆꯠꯁꯦꯔꯥꯅꯗꯤ ꯇꯧꯕꯅꯦ
ꯑꯣ ꯅꯣꯏ ꯃꯤ ꯀꯌꯥ ꯆꯠꯇꯣꯏꯕ
ꯎꯝ ꯑꯥ ꯑꯈꯣꯏ ꯑꯈꯣꯏꯒꯤ ꯒꯦꯡ ꯒꯦꯡ
ꯑꯆꯥ ꯑꯆ ꯆ ꯑꯈꯣꯏꯁꯨ ꯍꯣꯔꯦꯟ ꯁꯤ ꯑ ꯀꯩꯅꯣ ꯁꯤꯟꯖꯨ ꯆꯥꯅꯕ ꯅꯥꯀꯨꯞꯄꯤꯒꯨꯝꯕ ꯂꯩꯕ ꯊꯣꯛꯁꯤꯔꯥꯅ ꯂꯩꯔꯤꯕ
ꯑꯣ ꯑꯗꯨꯗꯤ ꯊꯣꯛ ꯊꯣꯛꯃꯤꯟꯅꯕ ꯌꯥꯏꯌꯦ ꯀꯣ
ꯑꯥ ꯑꯥꯎ ꯑꯗꯨꯕꯨ ꯑꯩꯗꯤ ꯏꯔꯨꯁꯨ ꯏꯔꯨꯖꯗ꯭ꯔꯤ
ꯁꯨ ꯑꯩꯗꯤ ꯑꯗꯨꯅꯦ
ꯏꯔꯨꯖꯔꯒ ꯐꯤ ꯃꯌꯥꯝ ꯁꯨ ꯇꯣꯛꯑꯒ ꯇꯧ ꯆꯠꯀꯅꯤ
ꯎꯝ
ꯉꯟꯖꯨ ꯉꯜꯂꯤꯕ ꯅꯠꯇ꯭ꯔꯣ
ꯑꯣ ꯍꯧꯖꯤꯛꯇꯤ ꯉꯜꯂꯤꯒꯦ ꯍꯧꯖꯤꯛ ꯆꯠꯂꯗꯤ ꯏꯁ ꯅꯨꯡꯁꯥ ꯁꯥꯕ ꯀꯥꯟꯗ ꯐꯖꯔꯅꯤ
ꯃꯦꯀꯞꯒ ꯇꯧꯔꯗꯤ ꯂꯣꯏꯔꯦ ꯅꯨꯡꯁꯥꯖꯤꯅ ꯎꯝ ꯅꯣꯡꯁꯥ ꯊꯣꯛꯄ ꯀꯥꯟꯗ ꯃꯦꯛꯀꯞ ꯇꯧꯕꯁꯨ ꯋꯥꯏꯀꯣ
ꯍꯣꯏ ꯐꯥꯎꯟꯗꯦꯁꯟ ꯇꯩꯕꯗꯣ ꯑ ꯁꯄ꯭ꯔꯦ ꯀꯥꯞꯇ꯭ꯔꯗꯤ ꯌꯥꯗꯦ ꯌꯥꯔꯣꯏ ꯅꯨꯡꯁꯥ ꯁꯥꯃꯟꯕꯒꯤ
ꯎꯝ ꯆꯨꯝꯃꯦ
ꯅꯨꯄꯤꯗꯤ ꯀꯦꯕꯅꯤꯅ
ꯑꯗꯨꯅꯦ ꯀꯦꯗ꯭ꯔꯁꯨ ꯀꯦꯔꯣꯏ ꯍꯥꯏꯔꯁꯨ ꯌꯥꯗꯦ
ꯑꯗꯨꯅꯦ ꯁꯤꯗꯁꯨ ꯃꯇꯝ ꯌꯥꯝ ꯆꯥꯡꯉꯦ
ꯄꯨꯡ ꯑꯦꯛꯖꯥꯝꯄꯜꯗ ꯁꯤꯛꯁꯇ ꯆꯠꯁꯦ ꯍꯥꯏꯔꯗꯤ ꯁꯕꯦꯟꯗꯕꯒꯨꯝꯕ ꯆꯠꯄꯗꯣ
ꯑꯗꯨꯅꯦ ꯑꯗꯨꯅꯦ ꯍꯥꯏꯔꯤꯖꯦ ꯄꯨꯡ ꯑꯃꯒꯨꯝꯕ ꯑꯗꯨꯝ ꯍꯦꯜꯂꯒ ꯆꯪꯕꯗꯣ ꯔꯦꯗꯤ ꯇꯧꯕꯗꯣ
ꯑꯥ
ꯐꯤꯔꯣꯟꯅ ꯔꯦꯗꯤ ꯊꯝꯗ꯭ꯔꯤꯗꯤ ꯑꯃꯨꯛꯀ ꯍꯦꯟꯅ ꯕꯦꯔꯥ
ꯃꯅꯦ ꯁꯦꯠꯄ ꯀꯥꯟꯗ ꯐꯖꯗ꯭ꯔꯗꯤꯀꯣ
ꯑ ꯑ
ꯃꯤꯅ ꯐꯖꯔꯦ ꯑꯩꯅ ꯊꯤꯕ ꯌꯥꯗꯦꯅ ꯀꯥꯏꯅ ꯇꯧꯕꯗ
ꯑ
ꯑꯩꯒꯤ ꯅꯣꯏꯒꯤ ꯔꯨꯝꯗꯤ ꯅꯨꯡꯉꯥꯏꯕ꯭ꯔꯣ
ꯅꯨꯡ
ꯅꯣꯏꯅ ꯂꯩꯕꯗꯣ
ꯅꯨꯡꯉꯥꯏꯌꯦ
ꯑꯥ
ꯅꯣꯏꯒꯤꯗꯤ
ꯈꯪꯗꯦꯗ ꯅꯨꯡꯉꯥꯏꯌꯦ ꯅꯨꯡꯉꯥꯏꯁꯨ ꯅꯨꯡꯉꯥꯏꯌꯦ ꯑꯗꯨ ꯈꯪꯗꯦ
ꯅꯨꯡꯉꯥꯏꯇꯕꯁꯨ ꯌꯥꯎꯋꯦ
ꯑ ꯅꯨꯡꯉꯥꯏꯇꯕꯁꯨ ꯌꯥꯎꯋꯦ ꯅꯨꯡꯉꯥꯏꯕꯁꯨ ꯌꯥꯎꯋꯦ ꯃꯤ ꯑꯃꯅ ꯂꯥꯏꯔꯤꯛ ꯀꯟꯅ ꯄꯥꯕ ꯃꯤ ꯂꯩꯔꯤꯗꯤꯀꯣ ꯐꯒꯗꯕ
ꯑꯥ ꯑꯥ
ꯃꯣꯏꯅ ꯄꯥꯕꯗꯣ ꯎꯔꯗꯤ ꯑꯈꯣꯏꯁꯨ ꯎꯝ ꯄꯥꯅꯤꯡ ꯄꯥꯅꯤꯡꯕ ꯊꯣꯛꯄꯗ
ꯎꯝ ꯎꯝ ꯃꯥꯅꯦ ꯃꯥꯅꯦ ꯆꯨꯝꯃꯦ
ꯑꯩꯅ ꯃꯥ ꯗꯣꯝ ꯑꯦꯟꯖꯣꯏ ꯑꯗꯨꯝ ꯇꯧꯋꯦ ꯇꯧꯔꯗꯤ ꯅꯅꯥ ꯇꯣꯠꯅꯩ ꯑꯥ
ꯑꯁ ꯑꯩꯗꯤ ꯉꯁꯤ ꯕꯖꯥꯔ ꯆꯠꯅꯤꯡꯕꯅꯦ ꯑꯁꯦꯡꯕꯗꯤ ꯑꯁꯦꯡꯕꯗꯤ
ꯎꯝ ꯆꯠꯍꯧꯗ꯭ꯔꯦ ꯆꯠꯄ ꯌꯥꯗ꯭ꯔꯦ
ꯑꯗꯨꯅꯦ ꯃꯦꯝꯗ ꯄꯥꯔꯃꯤꯁꯟ ꯍꯪꯉꯦ ꯕꯖꯥꯔ ꯊꯣꯛꯅꯤꯉꯥꯏꯒꯤ ꯎꯝ ꯏꯃꯥꯟꯅꯕꯤꯒꯤ ꯕꯥꯔꯗꯦꯒꯤ ꯍꯥꯏꯔꯒ ꯑꯃꯨ ꯖꯨꯅꯤꯌꯥꯔ ꯈꯣꯏꯗꯣ ꯑꯦꯄ꯭ꯂꯤꯀꯦꯁꯟ ꯂꯧꯕ ꯌꯥꯏ ꯍꯥꯏꯌꯦ ꯉꯁꯤ ꯑꯗꯨ ꯑꯩ ꯒꯤꯗꯤ ꯃꯤ ꯑꯅꯤ ꯈꯛꯇ ꯆꯠꯍꯟꯒꯦꯅ ꯏꯃꯥꯟꯅꯕꯤ ꯑꯅꯤꯗꯤ ꯆꯠꯈ꯭ꯔꯦ
ꯑꯠꯆꯥ ꯆꯠꯈ꯭ꯔꯦ ꯑꯣ ꯑꯣ ꯅꯣꯏ ꯔꯨꯝꯒꯤ ꯃꯤꯔꯥ
ꯑ
ꯑꯥ
ꯃꯥꯅ ꯇ꯭ꯔꯦꯠ ꯇꯧꯕꯤꯒꯦ ꯇ꯭ꯔꯦꯠ ꯇꯧꯕꯤꯒꯦ ꯍꯥꯏꯔꯒ ꯀꯔꯤ ꯂꯩꯇ꯭ꯔꯤꯕ ꯀꯦꯟꯁꯦꯜ
ꯑꯩꯈꯣꯏꯁꯨ ꯀꯣꯏꯔꯛꯀꯦ ꯑꯗꯨꯗꯤ ꯍꯣꯔꯦꯟ
ꯑꯥ ꯂꯥꯛꯑꯣ ꯃꯥꯒꯤ ꯀꯦ ꯆꯥ ꯆꯥꯃꯤꯟꯅꯁꯦ ꯍꯥꯏꯌꯣ
ꯑ ꯎꯝ
ꯑꯪꯗꯦꯗꯥ ꯅꯪ ꯑꯩꯈꯣꯏꯗ ꯀ꯭ꯔꯤ ꯄꯤꯗꯣꯏꯅꯣ ꯍꯥꯏꯔꯒ ꯄꯤ ꯂꯩꯇꯦ ꯍꯥꯏꯌꯦ ꯄꯩꯁꯥ ꯂꯩꯇꯦ ꯍꯥꯏꯌꯦ ꯄꯤꯅꯤꯉꯥꯏꯒꯤ ꯑꯗꯨ ꯑꯣꯏꯔꯗꯤ ꯅꯪ ꯈꯣꯏꯁꯨ ꯑꯈꯣꯏꯁꯨ ꯅꯪꯉꯣꯟꯅ ꯄꯤꯔꯣꯏꯀꯣꯅ
ꯍꯣꯏ ꯍꯣꯏ
ꯃꯣꯏꯗꯤ ꯉꯟꯇꯥꯅ ꯆꯠꯈ꯭ꯔꯦ ꯍꯌꯦꯡꯒꯤ ꯑꯗꯨꯝ ꯍꯥ ꯍꯌꯦꯡꯔ
ꯑꯥ
ꯑꯗꯨꯝ ꯂꯩꯒꯅꯤꯗꯥ ꯀ꯭ꯂꯥꯁ ꯆꯠꯂꯒ ꯑꯗꯨꯝ ꯂꯥꯛꯄ
ꯈꯣꯏꯁꯨ ꯆꯞ ꯃꯥꯅꯩ
ꯀ꯭ꯂꯥꯁꯇ ꯂꯥꯛꯑꯣ ꯎꯅꯔꯁꯦ
ꯑ
ꯈꯣꯏꯗꯤ ꯎꯅꯕꯁꯨ ꯐꯪꯗꯅ
ꯎꯝ ꯑꯦꯛꯖꯥꯝ ꯑꯦꯛꯖꯥꯝ ꯅ ꯈꯕꯜꯅ ꯍꯧꯖꯤꯛꯇꯤ ꯃꯄꯥꯟ ꯀꯣꯏꯕꯁꯨ ꯌꯥꯗ꯭ꯔꯦ
ꯂꯩ ꯆꯠꯄꯁꯨ ꯆꯥꯠꯍꯟꯗ꯭ꯔꯦ ꯍꯧꯖꯤꯛꯇꯤ
ꯑꯗꯨꯅꯦ ꯍꯥꯏꯔꯤꯁꯦ ꯇꯜꯂꯦ
ꯄꯥꯁ ꯇꯧꯗ꯭ꯔꯗꯤ ꯑꯩ ꯌꯥꯔꯔꯣꯏ
ꯑꯩꯗꯤ ꯋꯥꯔꯒ ꯄꯥꯔꯒ ꯄꯥꯁ ꯇꯧ ꯑꯁꯤꯒꯤ ꯑꯁꯤ ꯑꯁꯤ ꯑꯈꯣꯏꯒꯤ ꯕꯦꯁꯁꯤ ꯄꯥꯁ ꯇꯧ ꯑꯥ ꯁꯤꯗꯤ ꯄꯥꯁ ꯇꯧꯗ꯭ꯕꯗꯤ ꯌꯥꯔꯣꯢ ꯌꯥ ꯌꯥ ꯅꯠꯇꯦ ꯄꯥꯁ ꯌꯥꯎꯔꯣꯢ
ꯋꯥꯒꯅꯤꯕ ꯇꯧꯗ꯭ꯔꯗꯤ
ꯑꯗꯨꯅꯦ ꯃꯤꯒꯤ ꯃꯃꯥꯡꯗ ꯊꯣꯛꯄꯁꯨ ꯏꯀꯥꯏꯌꯦꯕ
ꯑꯧ ꯃꯥꯅꯦ ꯃꯥꯅꯦ ꯆꯨꯝꯃꯦ
ꯋꯥꯅ ꯍꯧꯖꯤꯛ ꯑꯥ ꯋꯥꯅ ꯇꯧꯔꯤꯅꯦ ꯇꯧꯔꯒꯦ ꯍꯥꯏꯔꯁꯨ ꯑꯦ ꯈꯪꯗꯦ ꯑꯁꯤ ꯅꯦꯛꯁ ꯑꯣꯢꯅ ꯇꯧꯔꯒꯦꯅ ꯑꯗꯨꯝ ꯄꯣꯁꯄꯣꯟ ꯑꯗꯨꯝ ꯇꯧ
ꯑꯩꯗꯨ ꯃꯃꯥꯡꯒꯤ ꯋꯤꯛꯇ ꯎ ꯑꯩꯈꯣꯏ ꯀꯦꯁꯕꯨꯛꯀꯨꯝꯕꯗ ꯂꯣꯏ ꯏꯕ ꯂꯣꯏꯁꯤꯟꯒꯦ ꯍꯥꯏꯅ ꯈꯜꯂꯝꯕꯅꯦꯕ
ꯑꯩ ꯑꯩꯁꯨ ꯑꯗꯨꯃꯥꯏꯅ ꯑꯩ ꯑꯩꯁꯨ ꯑꯗꯨꯃꯥꯏꯅ ꯈꯟꯕꯅꯤ ꯗ꯭ꯌꯨꯇꯤ ꯗ꯭ꯌꯨꯇꯤ ꯆꯠꯄ ꯒꯥꯟꯗ ꯄꯤꯁꯤꯟꯈ꯭ꯔꯒꯦꯅ ꯀꯔꯤ
ꯍꯥꯥꯐꯁꯨ ꯂꯣꯏꯗꯦ
ꯑꯗꯨꯅꯦ
ꯏ ꯏꯁꯨꯨ ꯏꯗꯦ
ꯏꯒꯦꯅꯧ ꯇꯧꯔ ꯇꯧꯔ ꯇꯧꯔꯁꯨ ꯈꯪꯗꯦ ꯑꯗꯨꯝ ꯇꯟꯕꯗꯣ ꯍꯌꯦꯡ ꯍꯌꯦꯡꯅ ꯍꯌꯦꯡꯅ ꯇꯧꯔꯒꯦꯅ ꯑꯗꯨꯝ
ꯑꯥꯎ ꯑꯩꯁꯨ ꯆꯞ ꯃꯥꯟꯅꯩ ꯑꯌꯨꯛ ꯑꯌꯨꯛ ꯍꯧꯒꯠꯄ ꯀꯥꯟꯗꯅ ꯅꯨꯡꯗꯥꯡꯗ ꯏꯒꯦꯅ ꯊꯝꯒꯅꯤ ꯅꯨꯡꯗꯥꯡꯗꯅ ꯍꯌꯦꯡ ꯑꯌꯨꯛ ꯍꯧꯒꯠꯂꯒ ꯏꯒꯦꯅ ꯊꯝꯃꯅꯤ
ꯑꯗꯨꯅꯤ
ꯒ꯭ꯌꯥꯟꯒ ꯑꯝꯇ ꯇꯥꯗ꯭ꯔꯦꯗ
ꯅꯪꯗꯤ ꯄꯤꯗꯤꯌꯥ ꯄꯤꯗꯤꯌꯥꯒꯤꯗꯣ ꯏꯕ ꯂꯣꯏꯈ꯭ꯔꯕ꯭ꯔꯥ
ꯂꯣꯏꯗ꯭ꯔꯤꯌꯦ ꯑꯗꯨꯁꯨ ꯑꯃ ꯑꯅꯤ ꯈꯛꯇ ꯏꯕꯅꯦ
ꯑꯩ ꯑꯩꯗꯤ ꯑꯃ ꯐꯥꯎꯁꯨ ꯏꯗ꯭ꯔꯤ ꯑꯗꯣ ꯏꯅꯤꯡꯉꯥꯏ ꯉꯥꯛ ꯀꯅꯥꯒꯤ ꯀꯅꯥꯗ ꯀꯣꯞꯄꯤ ꯇꯧ ꯑꯥ ꯁꯤꯟꯁꯤꯔꯥꯅꯗꯤ ꯈꯟꯕꯅꯦ ꯈꯪꯗꯦ ꯃꯤ ꯂꯣꯏꯅꯃꯛ ꯏꯅꯥꯕꯒꯤ
ꯍꯌꯦꯡ ꯀ꯭ꯂꯥꯁꯇ ꯎꯅꯔꯒ ꯋꯥꯔꯤ ꯁꯥꯟꯅꯔꯁꯦ ꯑꯗꯨꯗꯤ ꯑꯗꯨꯒꯤꯗꯣ
ꯑꯣ ꯌꯥꯏꯌꯦ ꯑꯁ ꯊꯕꯛ ꯌꯥꯝ ꯂꯩꯌꯦ ꯑꯦꯁꯥꯢꯃꯦꯟꯁꯨ ꯂꯩꯌꯦ
ꯗ꯭ꯔꯒꯁꯕꯣꯜꯒꯤ ꯁꯨꯨ ꯂꯩꯌꯦ ꯑꯩ
ꯑꯗꯨꯅꯦ ꯍꯥꯏꯔꯤꯁꯦ ꯅꯣꯏꯔꯣꯝꯗꯗꯤ ꯏꯁꯤꯡ ꯀꯃꯥꯏꯟ ꯇꯧꯋꯦ ꯏꯁꯤꯡ ꯅꯨꯡꯉꯥꯏꯕ꯭ꯔꯣ
ꯑꯩ ꯏꯁꯤꯡ ꯅꯨꯡꯉꯥꯏꯇꯦ
ꯅꯨꯡꯉꯥꯏꯇꯕ꯭ꯔꯣ ꯑꯣ
ꯃꯣꯏꯗꯤꯗꯤ
ꯑꯩꯈꯣꯏꯒꯤꯁꯨ ꯏꯁꯤꯡꯗꯤ ꯑꯗꯨꯝ ꯂꯩꯌꯦꯕ ꯑꯗꯨꯕꯨ ꯏꯁꯤꯡ ꯑꯗꯨ ꯌꯥꯝꯅ ꯃꯣꯠꯅꯦ
ꯑꯣ ꯑꯁ ꯃꯣꯠꯄꯗꯣ ꯑꯁ ꯁꯤꯖꯤꯟꯅꯕꯁꯨ ꯇꯜꯂꯦ ꯑꯈꯣꯏꯒꯤ ꯌꯨꯅꯤꯐꯣꯔꯝ ꯍꯥꯏꯗꯣ
ꯑꯧ
ꯑ ꯑꯗꯣ ꯁꯤꯖꯤꯟꯅꯔꯗꯤ ꯀꯂꯔꯗꯣ
ꯑꯗꯨꯅꯦ ꯍꯣꯏ ꯍꯣꯏ ꯑꯗꯨ ꯇꯜꯂꯤ ꯌꯥꯝꯅ
ꯍꯣꯏ ꯍꯣꯏꯒꯤ ꯗ꯭ꯔꯦꯁꯁꯤꯡꯗꯣ ꯌꯥꯗ꯭ꯔꯦ ꯍꯧꯖꯤꯛꯇꯤ
ꯑꯇꯨꯅꯦ ꯍꯥꯏꯖꯦ
ꯋꯥꯏꯠ ꯑꯣꯟꯗ꯭ꯔꯦ ꯌꯦꯂꯣ ꯑꯣꯟꯒ꯭ꯔꯦ ꯑꯗꯨꯅ ꯐꯔꯦ
ꯑꯥ ꯑꯗꯨꯅ ꯐꯔꯦ ꯑꯁꯦꯡꯕ
ꯃꯤꯅ ꯎꯕꯨꯗꯤ ꯃꯣꯠꯄꯗꯣ ꯑꯁꯤꯒꯤ ꯗ꯭ꯔꯦꯁꯇꯣ ꯃꯣꯠꯂꯦꯅ ꯈꯟ ꯈꯟ
ꯑꯗꯨꯅꯦ ꯁꯨꯗꯦ ꯍꯥꯏꯅ ꯈꯜꯂꯦꯅꯦ ꯑꯩꯈꯣꯏꯒꯤꯗꯣ
ꯑꯗꯨꯅꯦ
ꯏꯀꯥꯏꯕꯨ ꯏꯀꯥꯏꯗ ꯏꯁꯤꯡꯅ ꯐꯠꯇꯕꯅ
ꯑꯩꯗꯤ ꯍ꯭ꯋꯥꯏ ꯗꯨꯅ ꯄꯥꯝꯃꯦ ꯗ꯭ꯔꯦꯁꯁꯤꯡꯗꯣ
ꯑꯥ ꯍꯣꯏ ꯍꯣꯏ ꯑꯩꯁꯨꯅꯤ ꯀꯂꯔ ꯑꯇꯣꯞꯄꯕꯨ ꯄ ꯄꯥꯛꯇꯕꯅꯦ ꯋꯥꯏꯠꯅ ꯕꯦꯁꯅꯦ
ꯑꯥ ꯋꯥꯏꯠꯀ ꯕ꯭ꯂꯦꯛꯗꯣ ꯑꯁ ꯑꯩꯗꯤ ꯋꯥꯏꯠꯀ ꯕ꯭ꯂꯦꯛ ꯂꯩꯔꯗꯤ ꯌꯥꯔꯦ
ꯎꯝ
ꯑꯩꯍꯦ ꯑꯩꯉ ꯑꯩꯖꯦ ꯈꯣꯡꯒ꯭ꯔꯥꯎ ꯑꯃꯁꯨ ꯂꯩꯅꯤꯡꯉꯦꯕ
ꯑꯩꯖꯨꯀꯥꯟ ꯐꯣꯟꯗꯒꯤ ꯋꯤꯁꯂꯤꯁ ꯃꯌꯥꯝ ꯊꯝꯃꯦ
ꯑꯣ
ꯑꯣꯟꯂꯥꯏꯟ ꯁꯣꯞꯄꯤꯡꯒꯨꯝꯕ ꯈꯪꯗꯦ ꯄꯩꯁꯥ ꯂꯩꯇꯦ
ꯑꯣꯐꯔ ꯄꯤꯕ ꯀꯥꯟꯗ ꯂꯧꯔꯣ
ꯑꯥꯎ ꯗꯨꯃꯥꯏ ꯇꯧꯗ꯭ꯔꯗꯤ ꯎꯄꯥꯏ ꯂꯩꯇ꯭ꯔꯦ
ꯑꯩꯗꯤ ꯐ꯭ꯔꯣꯛ ꯆꯦꯠ ꯁꯦꯠꯅꯤꯡꯉꯦ ꯑꯁ ꯑꯁꯦꯡꯕ ꯐ꯭ꯔꯣꯛ ꯄ꯭ꯔꯥꯎꯗꯣ ꯑꯩꯁꯨ ꯂꯩꯇꯦ
ꯀꯣꯏꯕ ꯆꯠꯄꯒꯤ ꯐꯖꯕꯒꯨꯝꯕ ꯑꯝꯇ ꯂꯩꯇꯦ
ꯎꯝ ꯂꯩꯇꯦ ꯑꯗꯨꯝ ꯗꯨꯝ ꯁꯦꯠꯄꯗ ꯑꯗꯨꯝ ꯁꯦꯠꯂꯤꯔꯣ ꯑꯁ
ꯑꯗꯨꯅꯦ ꯑꯩꯁꯨꯅꯦ
ꯗꯤꯁꯀꯂꯔ ꯃꯆꯨꯗꯣ ꯀꯣꯛ ꯀꯣꯛꯊꯣꯛꯈ꯭ꯔꯦ ꯍꯧꯖꯤꯛꯇꯤ